ꯍꯜꯂꯣ
ꯑꯧ ꯇꯥꯏꯌꯦ ꯇꯥꯏꯌꯦ
ꯇꯥꯔꯕꯣ ꯌꯥꯝ ꯌꯥꯝ ꯇꯞꯄꯤ ꯑꯩꯅ ꯉꯥꯡꯕꯗꯤ ꯐꯖꯅ ꯇꯥꯕ꯭ꯔꯥ
ꯎꯝ ꯐꯥꯖ ꯇꯥꯏꯌꯦ
ꯇꯥꯏꯌꯦꯕ ꯀꯣ
ꯎꯝ ꯑꯩꯒꯤꯁꯦ ꯁꯦꯡꯗꯕ꯭ꯔꯣ
ꯅꯪ ꯉꯥꯡꯕꯁꯤ ꯌꯥꯝ ꯇꯞꯄꯦ ꯀꯈꯤꯇꯪ ꯀꯟꯅꯥ ꯍꯥꯏꯔꯛ ꯑꯣꯅꯦ ꯇꯥꯕ꯭ꯔꯌꯦꯡꯒꯦꯅꯦ
ꯍꯜꯂꯣ ꯇꯥꯔꯕ꯭ꯔꯥ
ꯎꯝ ꯇꯥꯔꯦ ꯇꯥꯔꯦ ꯑꯗꯨ ꯌꯥꯝꯗꯤ ꯇꯞꯄꯦꯅ ꯁꯝ ꯍꯥꯏꯗꯤ
ꯑꯁꯨ ꯑꯣ ꯅꯦꯠꯋꯥꯛꯅꯔꯥ ꯀꯥꯏꯅꯔꯥ ꯈꯪꯗ꯭ꯔꯦ ꯑꯗꯨ ꯑꯣꯏꯔꯗꯤ
ꯑꯗꯣ ꯑꯍꯥꯟꯕ ꯁꯥꯟꯅꯕꯗꯤ ꯈꯤꯇꯪꯗꯤ ꯇꯞꯄꯅꯦꯕꯀꯣ
ꯑꯥ
ꯅꯪ ꯁꯨꯛꯁꯥꯟ ꯁꯥꯟꯅꯗ꯭ꯔꯤꯕꯣ
ꯎꯝ ꯑꯩ ꯈꯔꯕꯨꯗꯤ ꯇꯧꯔꯦ
ꯀꯌꯥꯃꯨꯛ ꯇꯧꯔꯒꯦ ꯑꯗꯨꯝ ꯑꯇꯩꯗꯤ ꯀꯩꯁꯨ ꯇꯧꯗꯕ꯭ꯔꯕ
ꯑꯧ ꯀꯦꯝꯝꯇ ꯇꯧꯋꯦ ꯍꯣꯏ ꯈꯔꯕꯨꯗꯤ ꯑꯗꯨꯝ ꯍꯥꯏꯔꯛꯑꯦꯕꯀꯣ ꯈꯔ ꯁꯦꯡꯗꯦ ꯈꯣꯠꯇꯦꯅ ꯑꯗꯣ ꯍꯥꯏꯔꯒ ꯑꯗꯨꯝ ꯈꯔ ꯂꯩꯔꯒ ꯑꯗꯨꯝ ꯁꯦꯡꯉꯛꯑꯦꯅ ꯑꯗꯨꯝ ꯍꯥꯏꯕꯁꯨ ꯌꯥꯎꯋꯦꯕꯀꯣ ꯑꯗꯣ ꯑꯍꯥꯟꯕ ꯈꯪꯗꯣꯏ ꯑꯗꯨꯕꯨꯗꯤ
ꯀꯩꯗꯧꯔꯝꯂꯤꯅꯣ
ꯑꯩꯁꯦ ꯍꯧꯖꯤꯛꯁꯦ ꯑꯩ ꯒ꯭ꯌꯥꯁ ꯂꯥꯛꯄ ꯉꯁꯥꯏꯗꯣ ꯑꯩꯅ ꯍꯥꯏꯕꯗꯣ ꯑꯗꯣ ꯇꯧꯕꯗꯤ ꯊꯕꯛꯁꯦ ꯇꯧꯕꯗꯤ ꯌꯥꯔꯕꯅꯦ ꯑꯗꯣ ꯑꯩꯁꯦ ꯒ꯭ꯌꯥꯁ ꯂꯥꯛꯀꯅꯤ ꯍꯥꯏꯅ ꯃꯣꯏ ꯒ꯭ꯌꯥꯁꯇꯩ ꯐꯣꯟ ꯇꯧꯔꯛꯄ ꯇꯨꯕꯅꯤꯅꯅꯦ ꯑꯗꯨꯒꯤ ꯆꯦꯟꯊꯣꯛ ꯆꯦꯟꯁꯤꯟ ꯆꯦꯟ ꯃꯣꯏꯒꯤ ꯀꯩ ꯀꯩꯅꯣ ꯇꯧꯔ ꯂꯩꯕꯗ ꯈꯔ ꯊꯦꯡꯗꯣꯛꯈ꯭ꯔꯦ ꯍꯧꯖꯤꯛ
ꯎꯝ ꯀꯩ ꯂꯝꯗꯩꯅꯣ
ꯑꯩꯁꯦ ꯀꯦꯄꯤꯇꯦꯜ ꯄ꯭ꯔꯣꯖꯦꯛ ꯈꯪꯉꯤꯀꯣ ꯑꯦꯁꯦꯝꯕ꯭ꯂꯤ ꯍꯥꯎꯁꯇꯣ ꯑꯦꯁꯦꯝꯕ꯭ꯂꯤ ꯍꯥꯎꯁ
ꯍꯣꯏ ꯍꯣꯏ
ꯑꯥ ꯑꯦꯁꯦꯝꯕ꯭ꯂꯤ ꯍꯥꯎꯁ ꯔꯣꯝꯗꯩ ꯑꯣꯏꯗꯣꯏꯅꯦ ꯑꯩꯁꯦ ꯀꯩꯗꯧꯔꯝꯃꯤꯅꯣ ꯁꯤꯁꯇꯔꯗꯤ
ꯑꯩꯗꯣ ꯐꯤ ꯁꯥꯔꯝꯃꯤꯅꯦ ꯁꯨꯝ
ꯑꯣ ꯐꯤ ꯍꯥꯏꯁꯦ ꯀꯔꯝꯕ ꯑꯣꯏꯗꯣꯏꯅꯣ ꯍꯥꯏꯕꯗꯤ ꯀꯣꯟꯗ ꯁꯥꯕ ꯖꯥꯠꯇꯨꯔꯣ
ꯑꯥ ꯔꯥꯅꯤ ꯁꯥꯏꯕ
ꯑꯣ ꯍꯥꯏꯕꯗꯤ ꯑꯗꯨꯝ ꯍꯟꯗꯛ ꯈꯛꯇꯪ ꯑꯥ ꯍꯥꯏꯔꯛꯑꯣ
ꯑꯥ ꯑꯇꯩꯗꯤ ꯁꯥꯕ ꯁꯥꯗꯦꯕꯀꯣ ꯑꯩꯅ ꯁꯨꯝ ꯑꯗꯨꯗꯣ ꯑꯩꯅ ꯁꯨꯝ ꯀꯥꯟꯗ ꯁꯨꯝ ꯈꯔ ꯈꯔ ꯁꯨꯝ ꯁꯥ ꯁꯥꯕꯅꯤꯗ
ꯑꯣ ꯔꯥꯅꯤ ꯐꯤ ꯍꯥꯏꯁꯦ ꯑꯃ ꯑꯗꯨꯝ ꯂꯨꯍꯣꯡ ꯈꯣꯡꯗꯣꯡꯕꯗꯒ ꯌꯥꯝ ꯍꯥꯞꯅꯕꯗ ꯅꯠꯇ꯭ꯔꯥ ꯍꯥꯏꯕꯗꯤ ꯃꯌꯦꯛꯀ ꯂꯩꯔꯒ ꯑꯗꯨꯒꯨꯝꯕ ꯅꯠꯇ꯭ꯔꯣ
ꯂꯩ ꯑꯣꯏꯔꯣ ꯑꯗꯩꯗꯤ ꯑꯇꯣꯞꯄ ꯀꯩꯅꯣꯗꯤ ꯀꯩ ꯍꯥꯏꯅꯤ ꯃꯌꯦꯛ ꯑꯣꯏꯔ ꯑꯗꯨꯝ ꯃꯥꯏ ꯃꯣꯇꯤꯞꯇꯣ ꯑꯗꯨꯗꯣ ꯍꯥꯞ ꯍꯛꯑꯒ ꯁꯥꯗꯣꯏꯅꯦꯕ
ꯑꯆꯥ
ꯐꯤ ꯁꯥꯥꯕ
ꯑꯗ ꯑꯗꯣ ꯀꯨꯏꯔꯕꯣ ꯁꯤꯁꯇꯔꯅ ꯁꯥꯔꯛꯏꯁꯤꯗꯤ ꯍꯥꯏꯗꯤ ꯑꯗꯨꯝ
ꯀꯨꯏꯔꯦ ꯁꯥ ꯑꯩ ꯐꯤ ꯁꯥꯔꯛꯄꯗꯤ ꯀꯨꯏꯔꯦ ꯆꯍꯤ ꯆꯍꯤ ꯇꯔꯦꯠ ꯅꯤꯄꯥꯥꯟꯃꯨꯛ ꯍꯦꯜꯂꯦꯗ ꯀꯨꯏꯔꯦꯕ
ꯎꯝ
ꯅꯪꯗꯤ ꯀꯩ ꯀꯩ ꯀꯩ ꯇꯧꯔꯤꯒꯦ
ꯍꯟꯗꯛꯁꯦ ꯑꯃꯨꯛ ꯑꯩ ꯀ꯭ꯂꯥꯁ ꯑꯃꯨꯛ ꯑꯩ ꯀꯣꯂꯦꯖ ꯑꯃꯨꯛ ꯇꯧꯕ ꯍꯧꯕ ꯍꯟꯗꯛꯁꯦ ꯎꯝ ꯃꯇꯝ ꯈꯔ ꯂꯦꯞꯄꯨꯔꯒ ꯑꯃꯨꯛ ꯍꯧꯔꯛꯑꯦ ꯑꯗ ꯍꯧꯖꯤꯛꯇꯤ ꯑꯥ ꯃꯣꯏ ꯑꯦꯛꯖꯥꯝ ꯃꯇꯝꯅꯤꯅ ꯀꯣ ꯑꯥ ꯑꯦꯛꯖꯥꯝ ꯃ ꯇꯝꯅꯤꯅ ꯑꯩꯅ ꯍꯧꯖꯤꯛ ꯃꯣꯏ ꯈꯔ ꯆꯠꯇꯕ ꯑꯩꯅ ꯑꯗꯨꯒꯤ
ꯀꯣꯂꯦꯖꯇꯤ ꯇꯝꯃꯤꯔꯣ ꯅꯠꯇ꯭ꯔꯒ ꯀꯩꯅꯣ
ꯎꯝ ꯇꯝꯃꯤꯕ
ꯑꯣ ꯀꯥꯏ ꯀꯩ ꯀꯩ ꯀꯣꯂꯦꯖꯇ ꯇꯝꯒꯦ
ꯑꯩꯁꯦ ꯑꯁꯤ ꯅꯝꯕꯣꯜꯗ ꯑꯦꯁ ꯀꯦꯗꯣ ꯈꯪ ꯅꯝꯕꯣꯜꯒꯤ ꯑꯦꯁ ꯀꯦꯗꯣ ꯎꯝ ꯑꯗꯨꯗꯀꯣ ꯑꯗꯨꯗ ꯕꯤ ꯑꯦꯗ ꯇꯧꯕ ꯑꯩꯈꯣꯏꯁꯦ ꯑꯗꯨꯒꯤ
ꯕꯦꯗ ꯇꯧꯕ
ꯎꯝ
ꯎꯝ ꯆꯍꯤ ꯀꯌꯥ ꯆꯪꯒꯦ ꯕꯦꯗ ꯇꯧꯕꯖꯦ
ꯆꯍꯤ ꯑꯅꯤ ꯑꯣꯏꯗꯣꯏꯅꯦ
ꯑꯗꯨꯗꯤ ꯍꯧꯗꯣ ꯍꯧꯗ ꯉꯥꯏꯔꯤꯕ꯭ꯔꯣ ꯅꯠꯇ꯭ꯔꯒ ꯂꯣꯏꯔꯛꯇꯣꯔꯕꯣ
ꯃꯊꯪ ꯆꯍꯤ ꯂꯥꯁ ꯌꯥꯔꯗꯩ ꯍꯧꯕꯅꯦꯅꯥ ꯃꯊꯪ ꯆꯍꯤꯗ ꯂꯣꯏꯅꯤ
ꯃꯊꯪ ꯆꯍꯤꯗ ꯑꯗꯨꯝ ꯂꯣꯏꯕ ꯌꯥꯔꯅꯤ ꯑꯗꯣ ꯁꯤꯁꯇꯔꯅ ꯐꯤ ꯁꯥꯔꯤꯁꯦ ꯑꯃ ꯃꯣꯏ ꯐꯤ ꯁꯥꯕꯁꯦ ꯑꯗꯨꯝ ꯁꯤꯁꯇꯔꯅ ꯗꯥꯏꯔꯦꯛ ꯌꯣꯜꯂꯤꯔꯥ ꯅꯠꯇ꯭ꯔꯒ ꯁꯤꯁꯇꯔꯅ ꯑꯃꯨꯛ ꯃꯤ ꯑꯇꯣꯞꯄꯗ ꯃꯨꯛ ꯄꯤꯔꯒ ꯌꯣꯟꯍꯟꯂꯤꯔꯣ ꯁꯤꯁꯇꯔꯒꯤꯁꯦ
ꯀꯩ ꯍꯥꯏꯕ ꯇꯥꯍꯧꯗ꯭ꯔꯦ ꯍꯧꯖꯤꯛꯀꯤꯗꯣ ꯑꯝꯇꯪꯒ ꯍꯥꯏꯔꯛꯎꯅꯦ
ꯁꯤꯁꯇꯔꯅ ꯐꯤ ꯁꯥꯔꯒ ꯌꯣꯜꯂꯤꯗꯅꯥ ꯑꯗꯣ ꯌꯣꯟꯕꯗꯣ ꯑꯗꯨꯝ ꯁꯤꯁꯇꯔꯅ ꯗꯥꯏꯔꯦꯛ ꯕꯖꯥꯔꯗ ꯆꯠꯂꯒ ꯌꯣꯜꯂꯤꯔꯥ ꯅꯠꯇ꯭ꯔꯒ ꯂꯩꯔꯑꯦꯅꯥ ꯑꯗꯨꯝ ꯐꯤ ꯌꯣꯟꯕꯤꯒꯨꯝꯕꯗ ꯄꯤꯔꯒ ꯑꯃꯨꯛ ꯌꯣꯟꯍꯜꯂꯤꯔꯣ ꯁꯤꯁꯇꯔꯒꯤꯁꯦ
ꯉꯥꯏꯈꯣꯀꯣ ꯑꯝꯇꯪ ꯄꯥꯏꯌꯨꯀꯣ ꯇꯥꯕ꯭ꯔ
ꯎꯝ ꯇꯥꯏꯌꯦ ꯇꯥꯏꯌꯦ
ꯉꯁꯤꯗꯤ ꯀꯩꯀꯩ ꯃꯊꯦꯜ ꯆꯥꯔꯒꯦ
ꯉꯁꯤꯁꯦ ꯑꯌꯨꯛꯀꯤꯗꯣ ꯏꯔꯣꯟꯕꯅꯦ ꯏꯔꯣꯟꯕ ꯕꯦꯂꯦꯟꯗ꯭ꯔꯤ ꯏꯔꯣꯟꯗꯣ ꯑꯗꯨꯒ ꯀꯥꯡꯉꯧ ꯑꯃꯒ ꯅꯣꯏꯗꯤ
ꯑꯈꯣꯏ ꯑꯈꯣꯏꯖꯨ ꯉꯁꯤ ꯏꯔꯣꯜꯂꯦ ꯑꯈꯣꯏꯒꯤꯅꯥ ꯁꯣꯏꯕꯨꯝ ꯏꯔꯣꯟꯕ ꯇꯧꯋꯦꯕꯀꯣ ꯑꯗꯨꯒ ꯑꯈꯣꯏꯖꯨ ꯀꯥꯡꯒꯧ ꯑꯃ ꯑꯗꯨꯃꯥꯏꯅ ꯇꯧꯔ ꯆꯥꯏ ꯑꯁ ꯍꯦꯟꯖꯥꯡꯗꯤ ꯆꯞ ꯃꯥꯟꯅꯩꯅꯦ ꯑꯦꯍꯦ
ꯑꯍ ꯍ ꯍ ꯁꯦꯡꯕꯥ ꯑꯗꯨꯅꯕꯨ ꯍꯥꯎꯋꯦ ꯑꯩꯒꯤꯗꯤ ꯑꯩꯁꯦꯔꯣ
ꯑꯥ
ꯐꯝꯃꯤꯗꯥ ꯊꯕꯛ ꯈꯔ ꯂꯣꯏꯁꯤꯜꯂꯦ ꯑꯗꯨꯒ ꯑꯗꯨꯝ ꯉꯥꯏꯍꯥꯛ ꯄꯣꯊꯥꯕ ꯑꯣꯏꯅ ꯁꯨꯝ
ꯁꯥꯗ꯭ꯔꯣ ꯍꯧꯖꯤꯛꯁꯦ
ꯁꯥꯏꯌꯦ ꯅꯣꯏꯔꯣꯝꯗꯗꯤ ꯖꯤꯛ ꯅꯣꯡ ꯇꯥꯗ꯭ꯔꯣ
ꯅꯣꯡ ꯇꯥꯗꯦ ꯍꯧꯖꯤꯛꯇꯤ
ꯈꯣꯏꯔꯣꯝꯗ ꯈꯔ
ꯑꯁ ꯇꯥꯗꯦ ꯍꯥꯏꯔꯒ ꯍꯧꯖꯤꯛ ꯍꯧꯖꯤꯛꯁꯤ ꯇꯥꯕ ꯍꯧꯔꯛꯑꯕ ꯀꯅꯣꯝ ꯇꯧꯔꯦ
ꯑꯗꯣ ꯅꯣꯡ ꯇꯥꯔꯖꯨ ꯁꯥꯏꯑꯦ ꯍꯥꯏꯕ ꯀꯃꯥꯏ ꯍꯥꯏꯗꯣꯏꯅꯣ ꯑꯣꯝꯆꯥꯛꯅꯕꯩ ꯇꯥꯏꯞꯇ ꯇꯧꯕꯗꯣ ꯑꯗꯨꯃꯥꯏ ꯇꯧꯋꯦ ꯍꯥꯏꯕ ꯃꯣꯏꯒꯤꯁꯦ
ꯅꯣꯡ ꯇꯥꯕ ꯍꯧꯔꯛꯄ ꯃꯥꯜꯂꯦ ꯑꯁ ꯀꯩꯝ ꯇꯥꯗ꯭ꯔꯦꯅꯦ
ꯑꯣ
ꯇꯥꯕ꯭ꯔꯥ
ꯑꯩꯗꯤ ꯁꯦꯡꯅ ꯇꯥꯏꯌꯦ ꯁꯤꯁꯇꯔꯒꯤꯁꯦ
ꯑꯩꯅ ꯉꯥꯡꯕ ꯅꯪ ꯑꯩꯅ ꯉꯥ ꯉꯥꯡꯕꯗꯤ ꯇꯥꯏꯌꯦꯕꯀꯣ ꯅꯪꯅ ꯉꯥꯡꯕꯗꯤ ꯑꯃꯕꯥꯎ ꯇꯥꯗ꯭ꯔꯦꯅꯦ
ꯀꯩꯗꯧ ꯀꯩꯗꯧꯕꯖꯥꯠꯅꯣꯀꯣ ꯑꯁ
ꯑꯃꯨꯛ ꯑꯃꯨꯛ ꯀꯣꯜ ꯕꯦꯛ ꯇꯧꯔꯛꯀꯦ ꯌꯥꯒꯗ꯭ꯔꯥ
ꯍꯣꯏ ꯍꯣꯏ ꯌꯥꯅꯤ ꯌꯥꯅꯤ
ꯌꯦꯡꯁꯦ ꯀꯣ
ꯍꯣꯏ ꯍꯣꯏ ꯎꯝ
ꯊꯥꯍꯜꯂꯛ ꯑꯀꯥꯟꯗ ꯑꯣꯏꯅ ꯌꯦꯡꯃꯁꯤꯔ
ꯍꯣ ꯍꯣꯏ ꯀꯥꯏꯗꯦ ꯀꯥꯏꯗ
ꯀꯩꯑꯕ ꯍꯥ ꯍꯥ ꯍꯥ ꯑꯣꯑꯣ